ꯍꯜꯂꯣ ꯀꯗꯧꯔꯤꯅꯣ
ꯀꯩꯁꯨ ꯇꯧꯗꯦ ꯅꯪꯗꯤ
ꯑꯩꯗꯤ ꯑꯗꯨꯝ ꯐꯝꯂꯒ ꯂꯩꯌꯦ
ꯆꯥꯛꯇꯤ ꯆꯥꯔꯕ꯭ꯔꯣ
ꯎꯝ
ꯀꯔꯤ ꯏꯟ
ꯍꯣꯏ ꯆꯥꯔꯦ
ꯀꯔꯤ ꯏꯟꯖꯥꯡ ꯆꯥꯔꯕꯔꯣ
ꯑꯥ ꯑꯜꯂꯨꯒ ꯈꯥꯃꯦꯟꯒ
ꯎꯝ ꯑꯗꯨꯗꯤ ꯍꯥꯎꯃꯟꯈꯔꯦ ꯌꯥꯝ ꯍꯥꯎꯔꯅꯤꯀꯣ
ꯍꯥꯎꯅꯤ
ꯑꯗꯣ ꯑꯂꯨꯒꯤ ꯈꯃꯦꯟꯗꯤ
ꯀꯩ ꯍꯥꯏꯕ
ꯑꯗꯨꯒꯤ ꯈꯃꯦꯟꯗꯤ ꯌꯥꯝ ꯍꯥꯎꯔꯝꯒꯅꯤꯅ
ꯑꯁ ꯈꯪꯗ꯭ꯔꯦꯗ ꯏꯟꯖꯥꯡ ꯆꯥꯅꯤꯡꯉꯥꯏ ꯂꯩꯇꯕꯒꯤ ꯆꯥꯔꯒ ꯂꯩ ꯍꯧꯕꯅꯦ ꯎꯝ ꯉꯔꯥꯡ ꯅꯨꯡꯗꯥꯡ ꯀꯥꯏ
ꯍꯧꯖꯤꯛ ꯍꯥꯏꯗꯤ ꯗꯥꯜ ꯍꯧꯖꯤꯛ ꯆꯥꯈꯔꯒ ꯊꯕꯛ ꯃꯐꯝꯗ ꯑꯗꯨꯝ ꯐꯝꯃꯒ ꯂꯩꯌꯦ
ꯀꯩ ꯍꯥꯏꯕ
ꯗꯥꯜ ꯈꯛ ꯆꯥꯏꯕ
ꯑꯣ ꯑꯣ ꯅꯪꯅ ꯍꯦꯅ ꯍꯥꯎꯔꯒ
ꯗꯥꯜ ꯗꯥꯜ ꯆꯥꯔꯒ ꯑꯗꯨꯝ ꯊꯕꯛ ꯃꯐꯞꯗ ꯂꯩꯔꯦ ꯍꯧꯖꯤꯛꯇꯤ ꯅꯪꯗꯤ ꯀꯔꯤ ꯊꯕꯛ ꯁꯨꯔꯕ꯭ꯔꯣ ꯍꯧꯖꯤꯛ
ꯎꯝ
ꯀꯔꯤ ꯁꯦꯝꯕ꯭ꯔꯥ
ꯏꯁꯤꯡ ꯏꯁꯤꯡ ꯍꯥꯜꯂꯤꯌꯦ
ꯍꯣ ꯏꯆꯦ
ꯊꯛꯅꯤꯡꯉꯥꯏꯀꯣ
ꯑꯣ ꯂꯩꯇ꯭ꯔꯕꯣ
ꯂꯩꯌꯦ ꯑꯗꯨꯕꯨ ꯑꯩ ꯀꯦꯇꯜꯗ ꯍꯥꯟꯒꯦ ꯇꯧꯕꯅꯤ
ꯑꯣ
ꯑꯗꯨꯅ
ꯎꯝ ꯀꯅꯥ ꯀꯅꯥ ꯂꯩꯃꯤꯟꯅꯕ꯭ꯔꯥ
ꯏꯃꯥꯟꯅꯕꯤ ꯑꯃꯒ ꯂꯩꯌꯦ
ꯑꯣ ꯅꯃꯥꯟꯅꯕꯤꯁꯨ ꯋꯥꯔꯤ ꯁꯥꯕ꯭ꯔꯥ
ꯍꯣꯏ ꯂꯩꯌꯦ
ꯑꯣ
ꯅꯣꯏꯁꯦ ꯃꯄꯥꯟ ꯆꯠꯂꯥꯔꯣꯏ ꯍꯧꯖꯤꯛ
ꯍꯥꯥ
ꯃꯄꯥꯟ ꯆꯠꯂꯔꯣꯏꯀꯣ ꯍꯧꯖꯤꯛ ꯀꯣꯏꯕ ꯑꯗꯨꯝ ꯅꯤꯁꯥ ꯆꯕꯔꯥ ꯃꯝ
ꯍꯣꯏ ꯑꯁ ꯉꯁꯤ ꯅꯨꯡꯁꯥ ꯌꯥꯝ ꯁꯥꯏꯌꯦ ꯑꯁ ꯇꯜꯂꯦ
ꯑꯣ ꯑꯩꯈꯣꯏ ꯐꯝꯗꯨꯗꯤ ꯎꯝ ꯃꯝꯂꯒ ꯂꯩꯅꯦ ꯃꯝꯕꯅꯤ ꯅꯣꯡꯁꯨ ꯁꯨꯛꯇꯥ ꯇꯥꯗꯦ
ꯎꯝ
ꯑꯗꯨꯝ ꯃꯝꯕ ꯑꯗꯨꯝ ꯃꯝꯕ ꯈꯛꯇ ꯑꯩꯁꯨ ꯌꯥꯝ ꯁꯥꯎꯔꯛꯈꯤꯗ
ꯎꯝ
ꯃꯝꯕ ꯃꯝꯕ ꯃꯝꯕ
ꯅꯨꯡꯗꯥꯡꯗꯤ ꯀꯔꯤ ꯆꯥꯒꯅꯤ
ꯅꯨꯡꯗꯥꯡꯗꯔꯣ
ꯍꯣꯏ
ꯑꯁ ꯈꯪꯗꯦ ꯀꯔꯤ ꯆꯥꯁꯤ ꯀꯦꯅꯣ
ꯑꯍꯥꯎ ꯑꯍꯥꯎꯕ ꯂꯩꯔꯝꯒꯗꯤ ꯅꯣꯏ ꯃꯐꯝꯗꯨꯗꯤ
ꯑꯥꯍꯥꯎ ꯑꯥꯍꯥꯎꯕ ꯆꯥꯅꯤꯉꯥꯏ ꯌꯥꯝ ꯂꯥꯏꯕꯒꯤ ꯌꯥ
ꯆꯥꯕꯥ ꯐꯪꯗꯔ꯭ꯦ
ꯃꯈꯣꯏꯁꯨ ꯆꯥꯛ ꯆꯥꯅꯤꯡꯉꯥꯏ ꯂꯩꯇꯕ ꯑꯦꯗꯚꯥꯟꯁ ꯍꯪꯕ ꯃꯇꯝꯗ ꯄꯤꯔꯦ ꯃꯣꯏꯗꯨ ꯐꯥꯎꯔꯒ ꯂꯩꯕꯅꯤ ꯍꯥꯏ
ꯅꯪꯗꯣ ꯀꯩꯀꯩ ꯊꯕꯥꯛ ꯇꯧꯔꯤꯅꯣ
ꯑꯩꯁꯦ ꯚꯤꯇꯤꯅꯥꯔꯤ ꯅꯦꯠ ꯑꯃ ꯇꯧꯕꯅꯤ
ꯀꯩ ꯍꯥꯏꯕꯥ
ꯕꯦꯇꯅꯔꯤ
ꯑꯣ ꯕꯦꯇꯤꯅꯔꯤ ꯍꯥꯏꯕ꯭ꯔꯣ
ꯍꯣꯏ ꯑꯩꯒꯤ ꯊꯕꯛꯁꯦ ꯍꯨꯏꯒꯤ ꯍꯨꯏꯒꯤ ꯐꯥꯔꯃꯥꯁꯤꯗ ꯐꯝꯕꯅꯦ
ꯊꯝ ꯍꯥꯏꯥꯏꯌꯦ ꯐꯥꯏꯌꯦ
ꯑꯩꯈꯣꯏꯒꯤ ꯍꯤꯗꯥꯛ ꯄꯤꯊꯣꯛꯅꯤꯡꯉꯥꯏꯗꯨ ꯇꯧꯕꯅꯤ ꯐꯩꯗꯗ ꯑꯗꯨꯝ ꯊꯕꯛ ꯂꯩꯇꯕꯒꯤ ꯑꯗꯨꯝ ꯇꯧꯕꯅꯤꯅ
ꯎꯝ ꯊꯕꯛ ꯂꯩꯇ꯭ꯔꯕ ꯑꯗꯨꯃꯥꯏꯅ ꯇꯧꯕꯗꯣ ꯌꯥꯝ ꯐꯔꯕꯅꯦ
ꯎꯝ
ꯎꯝ ꯇꯧꯒꯗꯧꯅꯦ
ꯎꯝ
ꯅꯣꯏꯁꯨ ꯈꯣꯏꯄ ꯆꯠꯁꯦ ꯂꯥꯛꯑꯣ
ꯂꯥꯛꯀꯦ ꯅꯪ ꯃꯃꯄꯥꯟꯗ ꯂꯩ ꯍꯥꯏꯕ ꯅꯠꯇ꯭ꯔꯣ
ꯍꯣꯏ ꯃꯄꯥꯟꯗꯅꯦ ꯑꯗꯨ ꯑꯗꯨ ꯑꯣꯏꯔꯁꯨ ꯂꯥꯛꯎ
ꯅꯣꯡꯃ ꯂꯥꯛꯀꯦ
ꯎꯝ ꯅꯣꯡꯃꯗꯤ ꯃꯌꯥꯝ ꯅꯣꯡꯃꯗꯤ ꯊꯦꯡꯅꯕ ꯌꯥꯏꯀꯣ
ꯑ ꯁꯥꯕꯅ ꯂꯣꯏꯔꯦ ꯂꯣꯏꯔꯦ
ꯑꯩꯒꯤ ꯏꯐꯝꯗ ꯑꯦꯁꯤ ꯊꯝꯕꯒꯤꯀꯣ ꯌꯥꯝ ꯀꯔꯤꯅꯣ ꯏꯪꯉꯦ ꯍꯧꯖꯤꯛꯗꯤ ꯁꯥꯗ꯭ꯔꯦ
ꯅꯪ ꯀꯩ ꯃꯊꯦꯜ ꯆꯥꯏ ꯍꯥꯏꯕ꯭ꯔꯣ
ꯎꯝ ꯒꯔꯤ ꯀꯩꯁꯨ ꯀꯥꯏꯗ ꯑꯗꯨꯝ
ꯅꯪꯒꯤ ꯅꯆꯤꯟ ꯏꯅꯥꯎꯗ ꯀꯌꯥ ꯀꯌꯥꯅꯤ ꯍꯥꯏꯕ꯭ꯔꯣ
ꯑꯩꯒꯤ ꯏꯅꯥꯎꯅꯨꯄꯥ ꯑꯃꯅꯤ ꯑꯩꯒꯤ ꯏꯆꯦ ꯑꯍꯨꯝꯅꯤ
ꯎꯝ
ꯑꯩꯒꯤ ꯕ꯭ꯔꯗꯔꯁꯦ ꯑꯍꯨꯝꯅꯤ ꯌꯥꯝꯕꯅꯦ
ꯑꯩꯁꯨ ꯌꯥꯝꯃꯦ
ꯌꯥꯝ ꯍꯥꯏꯅ ꯌꯥꯝꯕꯅꯦ ꯍꯣꯏ
ꯀꯩꯍꯥꯏꯕ
ꯌꯥꯝꯕꯁꯦ ꯐꯩꯌꯦꯕ ꯑꯗꯨꯝ ꯐꯩ
ꯌꯥꯝ ꯁꯥꯏꯗ
ꯎꯝ ꯐꯪꯒ꯭ꯔꯦꯗ ꯑꯗꯨꯝ ꯁꯥꯃꯟꯕꯒꯤꯀꯣ ꯇꯧꯐꯝ ꯈꯪꯗ꯭ꯔꯦ ꯌꯥꯝ ꯁꯃꯟꯕꯒꯤ
ꯌꯥꯝ ꯁꯥꯃꯟꯕꯒꯤꯅꯦ ꯅꯪ ꯃꯐꯝꯗ ꯂꯩꯥꯕ ꯅꯨꯡꯉꯥꯏꯅꯤ
ꯇꯥꯕ꯭ꯔꯣ
ꯇꯥꯏꯌꯦ ꯇꯥꯏꯌꯦ
ꯑꯩꯈꯣꯏ ꯁꯤꯡꯖꯨ ꯆꯥꯒꯦ ꯇꯧꯔꯒ ꯆꯥ ꯂꯩꯇꯕ
ꯋꯥꯔꯤ ꯁꯥꯔꯛꯑꯣ
ꯑꯗꯨꯝ ꯍꯧꯖꯤꯛꯇꯤ ꯂꯩꯒꯅꯤꯀꯣ ꯊꯕꯛ ꯆꯠꯂꯔꯣꯏꯀꯣ
ꯑ ꯍꯧꯖꯤꯛꯇꯤ ꯑꯗꯨꯝ ꯂꯩꯥꯒꯅꯤ
ꯎꯝ
ꯅꯪ ꯀ꯭ꯔꯤ ꯇꯧꯔ ꯂꯩꯕ꯭ꯔꯣ
ꯍꯧꯖꯤꯛ ꯑꯗꯨꯝ ꯊꯕꯛ ꯃꯐꯝꯗ ꯐꯝꯂꯒ ꯂꯩꯕꯅꯦ ꯀꯔꯤꯁꯨ ꯇꯧꯗꯦꯗ ꯀꯔꯤꯁꯨ ꯇꯧꯗꯦ ꯑꯗꯨꯝ ꯐꯝꯂꯒ ꯂꯩꯌꯦ
ꯉꯥꯏꯈꯣ ꯑꯗꯨꯝ ꯄꯥꯏꯌꯨ ꯀꯣ
ꯍꯣꯏ ꯍꯣꯏ ꯑꯩ ꯑꯗꯨꯝ ꯋꯥꯔꯤ ꯁꯥꯒꯦ ꯀꯔꯤꯁꯨ ꯀꯥꯏꯗꯦ ꯊꯝꯗ꯭ꯔꯗꯤ ꯊꯝꯗ꯭ꯔꯗꯤ ꯌꯥꯗꯦ
ꯍꯣꯏ
ꯎꯝ
ꯑꯩ ꯆꯥꯛ ꯀꯥꯝꯒꯤꯒꯦ
ꯑꯩ ꯏꯊꯟꯗ ꯋꯥꯔꯤ ꯁꯥꯁꯦ
ꯎꯝ ꯑꯗꯨꯝ ꯋꯥꯔꯤ ꯁꯥꯔꯛꯑꯣ
ꯍꯣꯏ ꯅꯣꯏ ꯐꯝꯅ ꯎꯆꯤ ꯂꯩꯕ꯭ꯔꯥ ꯎꯆꯤꯔ ꯀꯔꯤꯔ
ꯍꯣꯏ ꯍꯣꯏ ꯍꯣꯏ ꯍꯧꯖꯤꯛꯇꯤ ꯂꯩꯇꯦ
ꯑꯣ
ꯑꯁ ꯂꯣꯏꯔꯦꯍꯦ
ꯎꯝ
ꯎꯝ ꯍꯝ
ꯅꯨꯄꯥꯅꯤ ꯑꯣ ꯑꯩ ꯃꯥꯒꯤ ꯅꯝꯕꯔ ꯂꯩꯔꯝ ꯅꯪ ꯍꯧꯖꯤꯛ ꯏꯕꯥꯅꯤ ꯅꯩꯔꯝꯕꯗꯣ ꯅꯕꯥꯅꯤ ꯈꯨꯟ ꯆꯞ ꯃꯥꯟꯅꯥꯏꯀꯣ
ꯃꯥꯅꯗꯦ ꯏꯃꯥꯟꯅꯕꯤ ꯑꯃꯒ ꯍꯥꯏꯔꯣ
ꯍꯣꯏ ꯃꯥꯒꯤ ꯈꯣꯡꯖꯣꯜꯁꯦ ꯑꯩ ꯈꯪꯕꯒꯨꯝ ꯇꯧꯋꯦꯅꯦ
ꯑꯣ
ꯑꯩ ꯈꯪꯉꯝꯒꯅꯤꯗ ꯃꯥꯒꯤ ꯃꯤꯡꯗꯣ ꯀꯔꯤꯅꯣ ꯑꯩ ꯃꯦꯁꯦꯖꯇ ꯊꯥꯔꯛꯀꯦ
ꯍꯣꯏ ꯍꯣꯏ
ꯐꯥꯔꯁꯇ ꯖꯤ ꯆꯡꯉꯛꯄ꯭ꯔꯥ ꯃꯥꯒꯤ ꯃꯤꯡ
ꯍꯣꯏ
ꯑꯗꯨꯗꯤ ꯑꯣꯏꯔꯝꯒꯅꯤ ꯑꯩ ꯃꯥꯒ ꯃꯥꯒꯤ ꯅꯝꯕꯔ ꯑꯃ ꯊꯣꯛꯂꯛꯑꯦ
ꯍꯣꯏ ꯍꯣꯏ
ꯑꯩ ꯍꯧꯖꯤꯛ ꯊꯥꯏ ꯑꯩ ꯍꯧꯖꯤꯛ ꯊꯥꯕꯅꯦ ꯑꯩ ꯍꯧꯖꯤꯛ ꯃꯥꯒꯤ ꯃꯤꯡ ꯊꯥꯞꯅ ꯌꯦꯡꯉꯣ ꯃꯤꯁꯦꯗ
ꯑꯣꯍꯣ ꯅꯪ ꯀꯃꯥꯏ ꯈꯪꯕ꯭ꯔꯣ ꯍꯥꯏꯕ
ꯑꯩ ꯑꯩꯒꯤ ꯏꯕꯥꯥꯟꯅꯕꯤꯅ ꯃꯥꯒꯤ ꯅꯝꯕꯔ ꯄꯤꯔꯛꯄꯅꯦ ꯑꯗꯨꯝ ꯆꯨꯝꯅ ꯑꯗꯨꯝ ꯈꯪꯕꯅꯤꯗ
ꯅꯪꯒꯤ ꯃꯤꯡꯁꯨ ꯊꯥꯔꯛꯑꯣ
ꯑꯩꯅ ꯍꯧꯖꯤꯛ ꯊꯥꯔꯞꯇ ꯆꯨꯝꯕ꯭ꯔꯥ
ꯑ ꯑꯩ ꯌꯦꯡꯗ꯭ꯔꯤꯌꯦ ꯆꯥꯛ ꯆꯥꯃ ꯂꯩꯕꯨ ꯑꯣ ꯑꯗꯨꯒꯤ ꯆꯨꯝꯔꯝꯒꯅꯤꯌꯦ ꯗꯤꯅ ꯍꯧꯔꯗꯤ
ꯑꯣ ꯃꯤꯗꯜꯗ ꯑꯦꯁ ꯑꯥꯏ ꯑꯦꯝ
ꯑꯥ ꯑꯥ ꯑꯥ ꯑꯗꯨꯗ ꯍꯣꯏ ꯍꯣꯏ
ꯆꯨꯝꯃꯦꯒꯣ ꯑ
ꯀꯔꯝꯃꯥꯏꯅ ꯈꯪꯕ꯭ꯔꯣꯅꯦ ꯅꯪꯗꯤ
ꯃꯥꯒꯤ ꯈꯨꯟꯗ ꯃꯥꯒꯤ ꯈꯨꯟꯖꯣꯜꯗꯣ ꯑꯗꯨꯒꯤ ꯈꯪꯕ
ꯌꯥꯝ ꯐꯩꯌꯦꯅꯦ ꯑꯗꯨꯗꯤ
ꯃꯥꯕꯨ
ꯃꯥ ꯃꯥꯁꯨ ꯅꯪꯕꯨ ꯈꯪꯕ꯭ꯔꯣ
ꯍꯣꯏ ꯈꯪꯕꯅꯦ ꯑꯩꯒ ꯃꯤꯡ ꯍꯥꯏꯔꯗꯤ ꯈꯪꯒꯅꯤ ꯍꯪꯉꯣ
ꯍꯪꯒꯦ ꯍꯪꯒꯦ ꯅꯝꯕꯔ ꯅꯝꯕꯔ ꯑꯣ ꯑꯣ ꯅꯝꯕꯔ ꯑꯗꯨꯝ ꯂꯩꯕ꯭ꯔꯣ
ꯍꯣꯏ ꯂꯩꯌꯦ ꯃꯉꯣꯟꯗꯁꯨ ꯂꯩꯑꯦ ꯑꯩ ꯑꯩꯉꯣꯟꯗꯁꯨ ꯀꯣꯜ ꯇꯧꯔꯛꯎ ꯍꯥꯏ ꯃꯥ ꯔꯤꯄ꯭ꯂꯥꯏꯁꯨ ꯄꯤꯗꯦ ꯑꯗꯨꯒ ꯑꯩ ꯅ ꯇꯧꯗꯕꯒꯤꯅꯤ ꯑꯇꯣꯞꯄꯒ ꯋꯥꯔꯤ ꯁꯥꯔꯒ
ꯎꯝ
ꯑꯗꯨꯒꯤ ꯄꯥꯥꯏꯄꯤꯗꯦꯕ
ꯐꯩꯌꯦ ꯐꯩꯌꯦ ꯁꯥꯕ ꯁꯤꯗꯤ ꯂꯣꯏꯔꯦꯍꯦ ꯉꯁꯤꯗꯤ